ꯑ ꯇꯥꯏꯀꯣ ꯑꯝ ꯍꯧꯒꯠꯂꯕꯣ
ꯊꯕꯛ ꯃꯐꯝꯗꯅꯦ
ꯑꯣ ꯑꯣ ꯆꯥꯛꯇꯤ ꯆꯥꯔꯕ꯭ꯔꯥ
ꯆꯥꯗ꯭ꯔꯦ ꯆꯥꯛꯇꯤ
ꯎꯝ ꯈꯣꯏꯗꯤ ꯆꯥ ꯇꯣꯛꯔꯒ ꯊꯕꯛ ꯂꯣꯏꯁꯤꯜꯂꯒ ꯂꯩꯔꯦ ꯍꯧꯖꯤꯛꯇꯤ
ꯑꯣ ꯀ꯭ꯁꯇꯃꯔ ꯂꯩꯗꯕ ꯗꯣ ꯑꯁ ꯌꯥꯝ ꯇꯨꯝꯅꯤꯡ ꯉꯦ
ꯑꯥ ꯎꯝ ꯐꯥꯃꯨꯡ ꯂꯩꯔꯗꯤ ꯑꯗꯨꯝ ꯇꯨꯝꯕ ꯌꯥꯏꯗꯅ
ꯑ ꯇꯨꯝꯅꯤꯡ ꯇꯨꯝꯅꯤꯡ ꯁꯨ ꯇꯨꯝꯅꯤꯡ ꯉꯦ ꯑꯗꯨ
ꯎꯝ
ꯐꯣꯟꯁꯨ ꯌꯦꯡꯅꯤꯡꯉꯦ
ꯍꯣꯏ ꯃꯇꯝ ꯂꯦꯟꯕ ꯑꯣꯏꯅ ꯃꯤ ꯂꯩꯗꯕ ꯃꯇꯝꯗꯗꯤ ꯑꯗꯨꯝ ꯌꯦꯡꯕ ꯌꯥꯏꯅꯦ
ꯅꯣꯏꯗꯤ ꯀꯔꯤ ꯏꯟꯁꯥꯡ ꯆꯥꯔꯦ
ꯑꯩꯈꯣꯏꯁꯦ ꯉꯁꯤꯗꯤ ꯆꯝꯐꯨꯠ ꯀ ꯑꯌꯥꯝꯕ ꯆꯝꯐꯨꯠ ꯕꯂꯦꯟꯗ꯭ꯔꯤꯒ ꯃꯦꯠꯄ ꯊꯥꯡꯖꯤꯡ ꯍꯧꯖꯤꯛꯇꯤ ꯊꯥꯡꯖꯤꯡ ꯃꯇꯝ ꯑꯣꯏꯕꯅꯤꯅꯀꯣ
ꯌꯨ ꯌꯥꯝ ꯍꯥꯎ ꯍꯥꯎꯒꯅꯤꯍꯦ
ꯑ ꯊꯪꯖꯤꯡ ꯑꯃꯦꯠꯄ ꯑꯣꯏꯅ ꯆꯥꯔꯦ ꯉꯔꯥꯡ ꯅꯨꯟꯗꯥꯡꯒꯤ ꯏꯟꯁꯥꯡ ꯑꯔꯦꯝꯕꯗꯨꯒ
ꯈꯣꯏꯗꯤ ꯑꯗꯨꯒꯨꯝꯕ ꯆꯥꯕ ꯐꯪꯗꯦ
ꯑ
ꯐꯪꯉꯁꯨ ꯌꯥꯝ ꯇꯥꯡꯉꯦꯕ
ꯐꯪꯉꯁꯨ ꯇꯥꯡꯒꯅꯤ ꯁꯤꯅ ꯆꯤ ꯍꯟꯗꯛꯇꯤ ꯁꯤꯗꯗꯤ ꯊꯥꯡꯖꯤꯡꯗꯤ ꯍꯣꯡꯈ꯭ꯔꯦ
ꯑꯣ ꯑꯣ ꯑꯣ ꯑꯣ ꯃꯇꯝ ꯂꯥꯛꯄꯀꯤ ꯑꯣꯏꯔꯝꯅꯤ
ꯑꯥ ꯃꯇꯝ ꯂꯥꯛꯄꯒꯤꯀꯣ ꯉꯥꯏꯍꯥꯛ ꯍꯥꯏꯥꯏꯔꯗꯤ ꯁꯤꯗꯒꯤ ꯍꯦꯟꯅ ꯍꯣꯡꯈꯤꯅꯤ ꯆꯥꯝꯃꯒꯤ ꯌꯥꯡꯈꯩꯒꯤ ꯌꯥꯝ ꯌꯥꯝ ꯑꯦꯟꯁꯥꯡ ꯏꯔꯣꯟꯕ ꯑꯣꯏꯅ ꯑꯗꯨꯝ ꯆꯥꯕ ꯌꯥꯔꯦ
ꯑꯩꯈꯣꯏꯒꯤꯗꯤ ꯆꯥꯅꯤꯗ ꯑꯃ ꯈꯛꯇꯅꯦ
ꯑꯣ ꯑꯥ ꯑꯩ ꯉꯔꯥꯡ ꯕꯖꯥꯔ ꯂꯥꯛꯄꯗ ꯀꯩꯅꯣ ꯇꯧꯋꯦ ꯍꯟꯗꯛ ꯄꯤ ꯍꯣꯡꯈ꯭ꯔꯦ ꯎꯝ ꯌꯥꯡꯈꯥꯏꯒꯤ ꯌꯥꯝ ꯄꯤꯛꯄꯗꯤ ꯅꯠꯇꯦ ꯑꯗꯣ ꯃꯔꯤ ꯄꯤꯌꯦ ꯍꯟꯗꯛꯁꯦ ꯅꯪ ꯅꯍꯥꯟ ꯑꯆꯧꯕ ꯍꯨꯝꯗ ꯆꯥꯝꯃꯉꯥꯒꯤ ꯂꯧꯕꯗꯣ ꯉꯔꯥꯡ ꯂꯥꯛꯑꯒ ꯈꯔ
ꯆꯅꯤꯒꯤ ꯑꯅꯤꯈꯛ
ꯑꯣ ꯇꯥꯡꯉꯦ ꯍꯣꯢ ꯃꯣꯏ ꯄꯨꯕꯒꯤꯁꯨꯨ ꯀꯣ
ꯑꯣꯏꯔꯝꯒꯅꯤ
ꯎꯝ ꯑꯩꯈꯣꯏꯗꯤ ꯍꯟꯗꯛꯇꯤ ꯌꯥꯡꯈꯩꯒꯤ ꯑꯩ ꯉꯔꯥꯡ ꯑꯁ ꯁꯤꯗꯤ ꯌꯥꯝ ꯀꯩꯅꯣ ꯇꯧꯔꯦ ꯑꯃꯦꯠꯄ ꯏꯔꯣꯝꯕ ꯒꯨꯝꯅꯀꯣ ꯆꯥꯔꯒꯦꯅ ꯑꯁ ꯍꯥꯎꯔꯦ ꯁꯤꯕꯣꯠ ꯀꯩꯁꯨ ꯏꯔꯣꯟꯝꯕ ꯑꯗꯨꯝ ꯍꯥꯎꯋꯦ ꯑꯥꯃꯦꯠ
ꯑꯣ ꯎꯝ ꯎꯝ
ꯎꯝ
ꯍꯧꯖꯤꯛꯇꯤ ꯍꯧꯖꯤꯛꯇꯤ ꯑꯗꯨꯝ ꯐ꯭ꯔꯤ ꯂꯩꯕ꯭ꯔꯥ ꯂꯩꯕ꯭ꯔꯥ
ꯑꯣ ꯍꯧꯖꯤꯛꯇꯤ ꯑꯗꯨꯝ ꯐ꯭ꯔꯤ ꯂꯩꯔꯦ
ꯎꯝ
ꯆꯥꯛ ꯆꯥꯕ ꯂꯣꯏꯕ ꯏꯃꯨꯡ ꯁꯦꯡꯗꯣꯛꯄ ꯐꯤ ꯁꯨꯕ ꯂꯣꯏꯔꯒ ꯃꯇꯝ ꯂꯦꯟꯈ꯭ꯔꯦ ꯑꯩꯌꯨꯛꯇꯣ ꯆꯥꯔꯁꯥꯠ ꯄꯥꯒ ꯂꯣꯏꯔꯒ ꯍꯧꯖꯤꯛꯇꯤ ꯅꯨꯡꯉꯥꯏꯅ ꯂꯦꯟꯕꯒꯦꯅ
ꯑꯣ
ꯉꯁꯤꯗꯤ ꯁꯨꯇꯤ ꯑꯣꯏꯕꯅꯤ ꯍꯣꯏ ꯏꯊꯟꯇꯅꯦ ꯈꯔꯗꯤ ꯗꯤꯕꯤ ꯌꯦꯡꯔꯒ ꯂꯩꯌꯦ
ꯑꯥ
ꯇꯤꯚꯤꯁꯨ ꯌꯦꯡꯃꯟꯕꯗ ꯅꯨꯡꯉꯥꯏꯇꯦ ꯃꯤꯠꯁꯤꯀꯣ
ꯎꯝ
ꯀꯔꯤ ꯍꯥꯏꯅꯤ ꯃꯤꯠꯁꯦ ꯑꯗꯨꯝ ꯅꯨꯡꯉꯥꯏꯇꯕ ꯊꯕꯛ ꯂꯩꯇ꯭ꯔꯗꯤ ꯇꯤꯚꯤꯗ ꯐꯣꯟꯗꯗꯤ ꯏꯟꯇꯔꯦꯁ ꯑꯗꯨꯝ ꯂꯩꯕ ꯑꯣ ꯌꯦꯡꯅꯤꯡꯕ ꯋꯥꯈꯜ ꯃꯤ ꯑꯗꯨꯝ ꯂꯩꯗꯅ
ꯑꯣ ꯅꯤꯡꯅꯤꯡꯕ ꯋꯥꯈꯜ ꯂꯩꯑ ꯑꯗꯨꯅ ꯃꯔꯨꯞ ꯄꯥꯡ ꯐꯣꯟ ꯇꯧꯔꯒ ꯑꯗꯨꯝꯕ ꯃꯇꯝ ꯂꯦꯜꯂꯥꯒ ꯇꯧꯕꯁꯤꯅ ꯈꯔ ꯑꯥꯏꯗꯤꯌꯥ
ꯍꯣꯏ
ꯃꯈꯜ ꯈꯔ ꯂꯥꯛꯑꯦ ꯍꯥꯏꯕ
ꯍꯣꯏ ꯑꯗꯨꯝ ꯁꯨꯝꯅ ꯂꯩꯕꯁꯦ ꯑꯗꯨꯝ ꯥꯂꯧꯁꯨ ꯂꯥꯛꯇꯦ ꯀꯔꯤꯁꯨ ꯂꯥꯛꯇꯕꯅꯤ
ꯎꯝ ꯊꯕꯛ ꯁꯨꯇ꯭ꯔꯒ
ꯋꯥꯈꯟꯁꯤ ꯈꯔ
ꯅꯨꯡꯉꯥꯏꯔꯤ
ꯎꯝ ꯋꯥꯈꯜꯁꯦ ꯈꯔ ꯅꯨꯡꯉꯥꯏꯌꯦ ꯐꯣꯟ ꯇꯧꯔꯒ ꯀꯔꯤ ꯀꯔꯝꯕ ꯊꯕꯛ ꯇꯧꯕ꯭ꯔꯥ ꯑꯃꯨꯛ ꯀꯔꯤ ꯆꯥꯕ꯭ꯔꯥ ꯀꯔꯤ ꯑꯃꯨꯛ ꯇꯧꯒꯅꯤ ꯍꯥꯏꯅꯀꯣ
ꯍꯣꯏ ꯅꯨꯡꯁꯥ ꯌꯥꯝ ꯁꯥꯥꯕ꯭ꯔꯥ
ꯉꯁꯤꯗꯤ ꯏꯪꯉꯦ ꯅꯣꯡ
ꯑ ꯑꯣ
ꯅꯣꯡ ꯈꯔ ꯆꯨꯑꯦ ꯏꯁꯤꯡꯁꯨ ꯑꯃꯨꯛ ꯂꯩꯔꯦ ꯉꯁꯤꯗꯤ ꯅꯨꯃꯤꯠꯇꯤ ꯌꯥꯝ ꯅꯨꯡꯉꯥꯏꯔꯦ ꯏꯪꯉꯦ ꯅꯨꯡꯁꯥ ꯈꯤꯇꯪꯗ ꯂꯥꯛꯂꯒ ꯃꯪ ꯅꯣꯡ ꯃꯪ ꯌꯥꯝ ꯃꯪꯕꯁꯨ ꯅꯠꯇꯕ
ꯑꯈꯣꯏ ꯑꯈꯣꯏ ꯃꯐꯝꯗꯨꯗ ꯌꯥꯝ ꯅꯨꯡꯁꯤ ꯌꯥꯝ ꯇꯥꯏ ꯌꯥꯝ ꯀꯔꯤꯅꯣ ꯌꯥꯝ ꯁꯥꯏ
ꯑꯣ ꯌꯥꯝ ꯁꯥꯕ꯭ꯔꯥ ꯅꯨꯡꯁꯥ ꯎꯝ ꯉꯁꯤꯗꯤ ꯁꯤꯗꯗꯤ ꯌꯥꯝ ꯏꯪꯉꯦ ꯐꯦꯟ ꯊꯥꯅꯤꯡꯉꯥꯏ ꯂꯩꯇ꯭ꯔꯦ ꯉꯁꯤꯗꯤ
ꯎꯝ
ꯑꯗꯨꯝ ꯏꯪꯔꯒ ꯃꯇꯝꯁꯦ ꯌꯥꯝ ꯅꯨꯡꯉꯥꯏꯔꯦ ꯉꯁꯤꯗꯤ
ꯎꯝ
ꯇꯨꯝꯒꯦ ꯍꯥꯏꯔꯁꯨ ꯐꯝꯒꯦ ꯍꯥꯏꯔꯁꯨ ꯀꯣ ꯑꯗꯨꯝ ꯅꯨꯡꯉꯥꯏꯕ ꯅꯨꯃꯤꯠ ꯍꯥꯏꯕ ꯇꯥꯔꯦ ꯀꯣꯏꯕ ꯆꯠꯄꯁꯨ ꯅꯨꯡꯉꯥꯏꯕ ꯅꯨꯃꯤꯠ ꯑꯣꯏꯔꯅꯤ ꯉꯁꯤꯗꯤ
ꯎꯝ
ꯅꯣꯏꯗꯤ ꯁꯟꯗꯦ ꯑꯣꯏꯔꯁꯨ ꯑꯗꯨꯝ ꯊꯕꯛ ꯂꯩꯕ꯭ꯔꯥ
ꯊꯕꯛ ꯍꯣꯏ
ꯎꯝ ꯗ꯭ꯌꯨꯇꯤ ꯑꯗꯨꯝ ꯂꯩꯌꯦꯀꯣ
ꯍꯣꯏ
ꯎꯝ ꯁꯨꯇꯤ ꯑꯅꯥꯕꯒꯨꯝꯕ ꯅꯥꯕ ꯀꯥꯟꯗꯗꯤ ꯑꯗꯨꯝ ꯁꯨꯇꯤꯗꯤ ꯂꯧꯕ ꯌꯥꯔꯝꯒꯅꯤꯅꯦ
ꯍꯣꯏ ꯎꯝ ꯃꯜꯂꯤꯗ ꯑꯣꯐ ꯃꯔꯤ ꯂꯩꯥꯌꯦ ꯑꯩꯈꯣꯏꯅ ꯂꯧꯅꯤꯡꯕ ꯑꯩꯈꯣꯏꯅ ꯂꯧꯅꯤꯡꯕ ꯃꯇꯝꯗ ꯂꯧꯕ ꯌꯥꯏ
ꯑꯣ ꯑꯣ
ꯀꯩꯅꯣ ꯁꯟꯗꯦꯗꯨ ꯂꯧ ꯂꯧ ꯂꯧꯁꯤꯔꯗ ꯑꯗꯨꯝ ꯂꯥꯎꯕ ꯌꯥꯏ ꯊꯕꯛ ꯂꯩꯇꯕꯒꯤꯀꯣ ꯑꯗꯨꯝ ꯆꯠꯄꯥ
ꯊꯥꯗ ꯅꯨꯃꯤꯠ ꯃꯔꯤꯅꯤ ꯁꯨꯇꯤ ꯂꯧꯕ ꯌꯥꯔꯗꯤ ꯐꯩꯗꯀꯣ
ꯍꯣꯏ
ꯑꯗꯨꯝ
ꯊꯥ ꯑꯃ ꯊꯥ ꯑꯃꯗ ꯃꯔꯤ ꯂꯧꯕ ꯌꯥꯏ
ꯎꯝ ꯎꯝ ꯐꯩꯅꯦ ꯑꯗꯨꯗꯤ ꯊꯕꯛꯁꯨ ꯌꯥꯝ ꯋꯥꯕ ꯊꯕꯛꯇꯠ ꯇꯦ
ꯍꯣꯏ ꯑꯗꯨꯗꯤ ꯅꯨꯡꯉꯥꯏ ꯉꯟꯕꯒꯤ
ꯄꯪ ꯅꯣꯏ ꯅꯣꯏꯌꯧ ꯍꯧꯔꯦꯅꯦ
ꯑꯣ ꯍꯣꯏ ꯊꯕꯛ ꯇꯧꯗ꯭ꯔꯒ ꯑꯗꯨꯝ ꯐꯝꯂꯒ ꯆꯥꯕ ꯈꯛꯇ ꯐꯝ ꯐꯝꯂꯗꯤꯀꯣ ꯅꯣꯏꯕ ꯅꯣꯏꯅꯤꯡꯕ ꯃꯤꯁꯤꯡꯗꯤ ꯑꯗꯨꯝ ꯅꯣꯏꯕꯅꯦ
ꯎꯝ ꯍꯧꯖꯤꯛꯇꯤ ꯅꯣꯏꯕꯗꯨ ꯌꯥꯝ ꯅꯣꯏꯗꯦꯗ ꯑꯗꯨꯝ ꯃꯦꯗꯤꯌꯝ ꯀꯪꯁꯨ ꯀꯪꯗꯦ ꯅꯣꯏꯁꯨ ꯅꯣꯏꯗꯦ ꯑꯗꯨꯝ
ꯆꯞ ꯆꯥꯕ ꯃꯇꯝꯅꯤꯅꯦ ꯑꯗꯨꯗꯤ ꯃꯁꯥꯗꯣ ꯌꯦꯡꯕ ꯅꯨꯡꯉꯥꯏꯕ ꯃꯇꯝ
ꯍꯥ ꯍ
ꯎꯝ
ꯗꯣꯁꯥ ꯌꯥꯝ ꯐꯠꯕ ꯃꯇꯝꯅꯦ
ꯈꯪꯗꯦ ꯑꯩꯈꯣꯏꯗꯤ ꯃꯁꯥꯅ ꯅꯣꯏꯕ ꯖꯥꯠ ꯅꯠꯇꯕꯒꯤ ꯑꯣꯏꯔꯝꯒꯅꯤ ꯊꯕꯛ ꯁꯨꯗ꯭ꯔꯒ ꯑꯗꯨꯝ ꯂꯩꯔꯁꯨ ꯅꯣꯏꯇꯦ ꯅꯣꯏꯗꯦ
ꯑꯩꯈꯣꯏꯁꯨ‌ ꯑꯗꯨꯝ
ꯃꯤꯅ ꯑꯁ ꯅꯪ ꯀꯔꯤ ꯆꯥꯕꯒꯤꯔꯥ ꯍꯥꯏꯌꯦ ꯑꯩꯕꯨ ꯅꯪꯗꯤ ꯅꯣꯏꯗꯤꯅꯦ ꯊꯕꯛꯇꯨ ꯎꯝ ꯇꯧꯗꯦ ꯍꯥꯏꯅ ꯑꯩꯈꯣꯏ ꯍꯥꯏꯗꯤ ꯅꯣꯏꯕꯅ ꯏꯃꯥꯟꯅꯕꯤꯁꯤꯡꯁꯦ ꯌꯥꯝ ꯅꯣꯏꯕ ꯂꯩꯌꯦ ꯍꯥꯏꯕ
ꯍꯣꯏ
ꯃꯣꯏꯗꯤ ꯑꯗꯨꯝ ꯑꯩꯈꯣꯏꯒ ꯆꯞ ꯃꯥꯟꯅꯅ ꯇꯧꯔꯁꯨ ꯑꯣ ꯃꯣꯏꯗꯤ ꯅꯣꯏ ꯈꯠꯄꯒꯤ ꯑꯁ ꯅꯪꯁꯦ ꯑꯃꯔꯣꯝꯗ ꯅꯪꯗꯤ ꯌꯥꯝ ꯐꯩ ꯅꯣꯏꯒꯅꯨ ꯀꯣ ꯅꯣꯏꯒꯅꯨꯀꯣ ꯍꯥꯏ ꯅꯣꯏꯕ ꯈꯨꯠꯕꯥꯁꯤꯗꯤ ꯌꯥꯝ ꯋꯥꯕꯅꯦ ꯑꯩꯅ ꯑꯁ ꯅꯣꯏꯃꯟꯗ꯭ꯔꯁꯨ ꯌꯥꯝꯅ ꯂꯥꯏꯔꯕ ꯅꯠꯇ꯭ꯔꯥ
ꯎꯝ
ꯌꯥꯝꯅ ꯆꯥꯕ ꯐꯪꯗꯕ ꯌꯥꯝ ꯂꯥꯏꯕ ꯑꯃꯨꯛ ꯃꯥꯟꯃꯟꯟꯕꯒꯤ ꯇꯜꯂꯦ ꯍꯥꯏꯕꯅꯦ ꯎꯝ ꯅꯣꯏꯕꯁꯤꯡꯒꯤꯗꯤ ꯎꯝ ꯅꯣꯏꯕꯁꯤꯡꯗꯤ ꯏꯅꯥꯛꯀꯨꯟꯕ ꯈꯔ ꯃꯥꯜꯂꯦꯗꯅꯀꯣ
ꯍꯣꯏ
ꯃꯤꯅ ꯍꯥꯏꯅꯕꯗꯨꯅꯦ
ꯎꯝ ꯎꯝ
ꯅꯣꯏꯔꯒ ꯃꯀꯣꯛ ꯇꯥꯡꯉꯗꯤ ꯄꯩꯁꯥ ꯄꯥꯏꯕ ꯃꯥꯜꯂꯦ ꯍꯥꯏꯕ ꯑꯗꯨꯁꯨ ꯌꯦꯡꯕ ꯀꯥꯟꯗꯗꯤ ꯈꯔ ꯅꯨꯡꯉꯥꯏꯕꯒꯤ ꯅꯨꯡꯉꯥꯏꯕꯗꯤ ꯅꯠꯇꯦ ꯗꯦ ꯂꯥꯏꯔꯕꯅꯦ ꯑꯗꯣ ꯑꯣꯏꯔꯁꯨ ꯇꯥꯡꯃꯟꯕꯗꯨꯗ ꯑꯁ ꯆꯥꯕ ꯐꯥꯎ ꯄꯤꯗꯕꯖꯥꯠꯂ ꯍꯥꯏꯅ ꯈꯟꯒꯅꯦꯕ
ꯑꯩꯆꯨ ꯅꯣꯏꯕꯁꯦ ꯄꯝꯗꯤ ꯄꯝꯗꯦ
ꯎꯝ ꯍꯣꯏ ꯅꯣꯏꯃꯟꯕꯁꯨ ꯐꯠꯇꯕꯅꯤ ꯍꯥꯏꯕꯗꯤ ꯑꯗꯨꯝ ꯆꯥꯛ ꯃꯥꯒꯤ ꯀꯪꯕ ꯍꯥꯏꯕꯗꯤ ꯌꯥꯝ ꯀꯪꯗ꯭ꯔꯗꯤꯀꯣ ꯑꯗꯨꯅ ꯑꯩꯈꯣꯏꯒꯤ ꯍꯧꯖꯤꯛꯀꯥꯟ ꯆꯥꯡꯉꯁꯨ ꯐꯥꯏꯗ
ꯎꯝ ꯌꯥꯝ ꯀꯪꯕꯁꯨ ꯄꯥꯝꯗꯦ ꯑꯩꯗꯣ
ꯌꯥꯝ ꯀꯥꯡꯕ ꯅꯠꯇꯕꯤꯗ ꯑꯗꯨꯝ ꯑꯩꯈꯣꯏꯒꯤ ꯆꯞ ꯆꯥꯕ ꯃꯇꯝ ꯈꯔ ꯂꯩꯗꯅꯀꯣ ꯎꯝ ꯑꯗꯨꯈꯒꯤ ꯑꯗꯨꯗꯤ ꯃꯤꯅꯁꯨ ꯑꯩꯈꯣꯏꯅ ꯊꯕꯛ ꯇꯧꯕꯗꯁꯨ ꯐꯝꯕ ꯐꯥꯎꯏꯅꯦ ꯅꯣꯏꯕꯨꯗꯤꯀꯣ
ꯍꯣꯏ
ꯂꯣꯏꯕꯁꯤꯡꯗꯤ ꯃꯣꯏꯗꯤ ꯈꯔ ꯐꯥꯟ ꯑꯅꯦꯝꯕꯗꯒꯨꯝꯕꯗꯤ ꯐꯝꯕ ꯉꯝꯗ꯭ꯔꯕꯅꯤ ꯃꯣꯏꯗꯤ
ꯍꯣꯏ ꯑꯗꯨꯒꯤꯅꯦ
ꯌꯦꯡꯕꯗꯗꯤ ꯈꯔ ꯃꯤꯅ ꯍꯣꯏ ꯑꯗꯨꯗꯤ ꯅꯣꯏꯔꯗꯤ ꯈꯔ ꯐꯥꯏ ꯍꯥꯏꯅ ꯈꯜꯂꯦ ꯍꯛꯆꯥꯡ ꯐꯥꯕꯒꯨꯝꯅ
ꯎꯝ
ꯌꯨꯝ ꯌꯨꯝꯗꯤ ꯑꯗꯨꯝ ꯂꯥꯛꯇꯕ꯭ꯔꯥ ꯑꯗꯨꯝ ꯀꯩꯅꯣ ꯇꯧꯕ꯭ꯔꯥ
ꯌꯨꯝꯗ ꯎꯝ ꯂꯥꯛꯄꯨꯗꯤ ꯂꯥꯛꯑꯦ ꯂꯥꯛꯑꯒ ꯑꯗꯨꯝ ꯍꯜꯂꯛꯄ
ꯎꯝ ꯎꯝ ꯃꯔꯛ ꯃꯔꯛꯇ ꯌꯨꯝ ꯆꯠꯄꯗꯁꯨ ꯑꯗꯨꯝ ꯐꯕꯅꯤꯅ
ꯍꯣꯏ ꯍꯟꯗꯛꯇꯤ ꯆꯠꯂꯔꯣꯏ
ꯎꯝ ꯂꯥꯛꯃꯟꯗ꯭ꯔꯁꯨ ꯌꯨꯝꯕꯨ ꯀꯥꯎꯕꯅꯤꯀꯣ
ꯐꯣꯟꯗꯤ ꯑꯗꯨꯝ ꯏꯃꯥ ꯏꯄꯥꯕꯨꯗꯤ ꯐꯥꯎꯔꯝꯒꯅꯤꯀꯣ
ꯍꯣꯏ ꯑꯗꯨꯝ ꯐꯥꯎꯔꯝꯃꯤ
ꯎꯝ
ꯁꯦ ꯃꯥ ꯃꯥꯒꯤ ꯊꯕꯛ ꯃꯥ ꯃꯥꯒꯤ ꯇꯧꯗꯕ ꯌꯥꯗꯕꯒꯤ
ꯍꯣꯏ ꯑꯗꯨꯅꯦ
ꯍꯣꯠꯅꯕ ꯃꯥ ꯃꯥꯒꯤ ꯑꯉꯝꯕ ꯍꯣꯠꯅꯒꯗꯕꯅꯤꯅꯀꯣ
ꯎꯝ ꯅꯣꯏꯁꯤꯡ ꯅꯨꯄꯤꯁꯤꯡꯗꯤ ꯈꯔ ꯐꯩꯌꯦ ꯅꯨꯄꯥꯁꯤꯡꯗꯤ
ꯁꯤꯗꯤ ꯇꯥꯜꯂꯁꯨ ꯇꯥꯟꯗ꯭ꯔꯁꯨ ꯍꯥꯏꯕ ꯎꯝ ꯇꯥꯟꯗ꯭ꯔꯁꯨ ꯃꯥꯒꯤ ꯅꯨꯄꯥꯗ ꯀꯩꯅꯣ ꯇꯔꯗꯤ ꯅꯨꯄꯥꯁꯤꯡꯗꯤ ꯕꯥꯔꯗꯦꯟ ꯍꯥꯏꯕꯗꯤ ꯑꯋꯥ ꯄꯣꯠꯂꯨꯝꯗꯤ ꯅꯨꯄꯥꯁꯤꯡꯅ ꯄꯨꯕꯒꯤꯀꯣ ꯑꯗꯨꯁꯨ ꯅꯨꯄꯥꯁꯤꯡ ꯎꯝ
ꯎꯝ ꯑ ꯃꯤꯁꯦ ꯑꯗꯨꯝ ꯍꯤꯡꯅꯗꯤ
ꯎꯝ
ꯃꯥ ꯃꯥꯒꯤ ꯊꯣꯛꯄ
ꯎꯝ ꯎꯝ ꯍꯣꯏ
ꯑꯗꯨ ꯋꯥꯈꯜ ꯌꯥꯝꯒ ꯅꯨꯡꯁꯥ ꯊꯤꯗ꯭ꯔꯁꯨ ꯁꯣꯏꯒꯤ ꯍꯤꯡꯅꯕ ꯌꯥꯅꯕ ꯂꯝꯕꯤ ꯑꯗꯨꯝ ꯂꯩꯔꯦꯗ
ꯂꯩꯔꯛꯀꯥꯅꯤ ꯅꯣꯏꯒꯤꯁꯨ
ꯎꯝ
ꯆꯦꯆꯦꯗꯤ ꯌꯨꯝ ꯄꯥꯟꯒ꯭ꯔꯦꯀꯣ
ꯑꯩ ꯌꯨꯝ ꯄꯥꯜꯂꯦ ꯑꯉꯥꯡ ꯂꯩꯈ꯭ꯔꯦ
ꯑꯣ
ꯏꯆꯥ ꯆꯥꯎꯔꯦ ꯃꯥꯗꯤ ꯑꯉꯥꯡ ꯑꯃꯈꯛꯇꯥꯅꯤ
ꯑꯉꯥꯡꯁꯨ ꯌꯥꯝ ꯄꯥꯝꯃꯦꯀꯣ ꯐꯪꯗ꯭ꯔꯦ ꯑꯃꯈꯛꯇꯥ
ꯎꯝ
ꯁꯤ ꯂꯥꯏꯕꯥꯛꯇ ꯇꯝꯕꯅꯦ ꯍꯥꯏꯅ ꯑꯗꯨꯝ ꯅꯨꯉꯥꯏꯅ ꯂꯩꯕꯅꯦ
ꯎꯝ
ꯈꯪꯗ꯭ꯔꯦ ꯑꯃꯈꯛꯇꯥꯁꯨ ꯁꯞꯄꯣꯔꯠ ꯇꯧꯕ ꯉꯝꯗ꯭ꯔꯦ ꯁꯦꯝꯕ ꯍꯩꯇ꯭ꯔꯦ
ꯎꯝ ꯍꯦꯜꯂꯛꯀꯥꯅꯤꯗ